ꯍꯂꯣ
ꯑꯥ ꯈꯤꯇꯪ ꯉꯥꯊꯣꯛꯎ ꯎꯝ
ꯎꯝ
ꯅꯨꯡꯉꯥꯏꯔꯤꯕꯣ
ꯑꯣ ꯅꯨꯡꯉꯥꯏꯔꯤꯌꯦꯦ
ꯀꯃꯥꯏ ꯀꯃꯥꯏ ꯇꯧꯔꯤꯒꯦ
ꯑꯗꯨꯝ ꯄꯥꯡꯅꯩ ꯂꯩꯔꯤ ꯑ ꯃꯅꯤꯄꯨꯔꯗꯗꯤ ꯍꯧꯖꯤꯛꯁꯦ ꯀꯩꯅꯣ ꯎꯃꯪ ꯂꯥꯏꯁꯤꯡ ꯍꯔꯥꯎꯕꯒꯤ ꯃꯇꯝꯅꯤ ꯑꯗꯨ ꯀꯃꯥꯏ ꯀꯃꯥꯏ ꯇꯧꯋꯤ ꯂꯣꯏꯈ꯭ꯔꯕꯥ ꯀꯃꯥꯏ ꯍꯧꯖꯤꯛ ꯍꯔꯥꯎꯅꯔꯤꯕ꯭ꯔꯥ
ꯍꯔꯥꯎꯕ ꯃꯇꯝꯅꯤ ꯍꯔꯥꯎꯅꯔꯤ ꯂꯩꯀꯥꯏ ꯂꯩꯀꯥꯏꯒꯤ ꯀꯩꯅꯣ ꯀꯩꯅꯣ ꯎꯃꯪ ꯂꯥꯏ ꯍꯔꯥꯎꯕ ꯍꯧꯅꯔꯦ ꯍꯧꯅꯔꯛꯑꯦ ꯑꯗꯨꯒ ꯊꯥꯏꯅꯒꯤ ꯍꯥꯟꯅꯒꯤ ꯑꯗꯨꯃꯥꯏꯅꯗꯤ ꯍꯔꯥꯎ ꯀꯨꯝꯍꯩꯗꯤ ꯌꯥꯝꯅ ꯀꯟꯅꯗꯤ ꯇꯧꯗꯔꯦ ꯂꯥꯏꯒꯤ ꯁꯣꯏꯗꯅꯕ ꯈꯔ ꯈꯔꯗꯤ ꯑꯗꯨꯝ ꯇꯧꯋ
ꯌꯥꯝ ꯀꯨꯏꯟ ꯀꯨꯏꯅꯁꯨ ꯍꯔꯥꯎꯅꯗ꯭ꯔꯦ ꯂꯥꯏꯒꯤ ꯇꯧꯔꯒ ꯄ꯭ꯔꯣꯒꯥꯝꯒ ꯊꯝꯗꯅ ꯂꯤꯂꯥ ꯀꯩ ꯀꯔꯥ ꯀꯨꯝꯍꯩ ꯌꯥꯝ ꯇꯧꯕꯗꯨꯗꯤ ꯀꯥ ꯍꯦꯟꯅꯗꯤ ꯇꯧꯗ꯭ꯔꯦ ꯁꯤꯆꯨꯋꯦꯁꯟꯁꯦ ꯐꯠꯇ꯭ꯔꯝꯅꯤꯅ ꯈꯣꯏ ꯃꯅꯤꯄꯨꯔꯗꯗꯤ ꯂꯥꯟ ꯂꯩꯕꯅꯤ ꯑꯥ ꯂꯥꯜ ꯂꯩꯕꯅꯤꯅ ꯎꯝ ꯏꯔꯥꯡꯁꯦ ꯂꯩꯕꯅꯤꯅ
ꯇꯧꯗ꯭ꯔꯦ
ꯀꯩꯅꯣ ꯇꯧꯔꯒ ꯍꯧꯖꯤꯛꯁꯤꯕꯨ ꯑ ꯑꯥ ꯍꯔꯥꯎꯕ ꯀꯩꯅꯣꯗ ꯊꯥꯏꯅꯗꯤ ꯂꯤꯂꯥ ꯐꯜꯂꯥ ꯑꯥ ꯂꯤꯂꯥ ꯐꯜꯂꯥ ꯏꯁꯩ ꯅꯣꯡꯃꯥꯏ ꯌꯥꯝꯅ ꯇꯧꯕꯒꯤ ꯃꯃꯤ ꯇꯥꯕꯗꯣ ꯅꯣꯏ ꯑꯗꯣꯝꯗꯗꯤ ꯍꯧꯖꯤꯛ ꯇꯧꯈ꯭ꯔꯤꯕ ꯀꯃꯥꯏ ꯀꯃꯥꯏꯅ ꯇꯧꯒꯦ
ꯑꯧ ꯇꯧꯕꯁꯦ ꯈꯔ ꯋꯥꯠꯂꯦ
ꯑꯣ
ꯀꯥ ꯍꯦꯟꯅ ꯂꯥꯡꯕ ꯀꯩꯅꯣ ꯇꯧꯗ꯭ꯔꯦ
ꯍꯣꯏ ꯏꯁꯦꯡ ꯁꯦꯡꯅ ꯍꯥꯏꯔꯕꯗ ꯂꯥꯏꯒꯤ ꯁꯣꯏꯗꯅꯕꯗꯪ ꯇꯧꯕꯗꯣ
ꯑꯧ ꯑꯗꯨꯗꯪ ꯇꯧꯔꯦ
ꯑꯣ ꯑꯗꯨꯃꯥꯏꯅ ꯑꯗꯨꯝ ꯇꯧꯔꯕ ꯎꯝ
ꯎꯝ
ꯑꯗꯣ ꯑꯩꯅ ꯀꯅꯣ ꯇꯧꯕꯗ ꯅꯣꯡꯃ ꯆꯠꯊꯣꯛꯎꯕꯗ ꯑꯗꯨꯝ ꯃꯐꯝ ꯃꯐꯝ ꯈꯨꯗꯤꯡꯒꯤ ꯌꯥꯝ ꯐꯖꯅ ꯑꯥ ꯍꯔꯥꯎꯕꯗꯨꯁꯨ ꯑꯗꯨꯝ ꯑ ꯌꯥꯎꯍꯧꯋꯤ
ꯑꯥ ꯃꯥꯒꯤ ꯀꯨꯝꯍꯣꯟꯒꯤ ꯃꯇꯝꯒꯤ ꯑꯗꯨꯝ ꯍꯔꯥꯎꯕꯁꯦ ꯂꯦꯞꯅꯤꯡꯗꯕꯅꯤꯅ ꯈꯔ ꯈꯔꯗꯤ ꯑꯗꯨꯝ ꯍꯔꯥꯎꯅꯕꯀꯣ
ꯑꯥ
ꯑꯗꯨꯒ ꯃꯃꯥꯡꯉꯩꯒꯤ ꯑꯗꯨꯃꯥꯏꯅ ꯌꯥꯝ ꯀꯟꯅꯗꯤ ꯀꯩꯅꯣ ꯇꯧꯗ꯭ꯔꯕ
ꯍꯔꯥꯎꯕꯁꯦ
ꯑꯗꯨꯝ ꯍꯧꯖꯤꯛꯁꯦ ꯑꯗꯨꯝ ꯊꯥ ꯖꯒꯣꯏ ꯅꯨꯡꯒꯣꯏ ꯑꯗꯨꯝ ꯑꯈꯣꯏꯒꯤ ꯂꯥꯏꯒꯤ ꯊꯧꯒꯟꯗꯤ ꯑꯗꯨꯝ ꯇꯧꯅꯕ꯭ꯔꯥ ꯀꯃꯥꯏ ꯇꯧꯋꯤ
ꯇꯧꯏ ꯇꯧꯏ ꯑꯗꯨꯗꯤ ꯑꯗꯨꯝ ꯆꯞ ꯆꯥꯅ ꯇꯧꯔꯤ
ꯑꯥ ꯑꯥ ꯍ ꯑꯩꯈꯣꯏꯒꯤ ꯂꯥꯏꯒꯤ ꯁꯣꯏꯗꯅꯕ ꯀꯣ ꯂꯝꯗꯨꯒꯤ ꯂꯩꯀꯥꯏꯒꯤ ꯂꯩꯀꯥꯏ ꯂꯩꯀꯥꯏꯒꯤꯗꯤ ꯑꯗꯨꯝ ꯇꯧꯅꯔꯤꯕ ꯍꯧꯖꯤꯛꯁꯨ ꯑꯗꯨꯝ
ꯃꯥꯅꯦ ꯃꯥꯅꯦ ꯑꯗꯨꯒ ꯀꯥ ꯍꯦꯟꯅ ꯂꯥꯡꯕꯤ ꯖꯒꯣꯏ ꯅꯨꯡꯒꯣꯏ ꯀꯔꯤ ꯀꯔꯥꯗꯤ ꯈꯔ ꯍꯟꯊꯩꯌꯦ
ꯑꯣ
ꯂꯥꯏꯒꯤꯗꯤ ꯑꯗꯨꯝ ꯇꯧꯏ
ꯀꯩꯅꯣ ꯇꯧꯕꯅꯤꯅꯦ ꯂꯩꯕꯥꯛꯀꯤ ꯏꯔꯥꯡꯖꯤꯅꯖꯨ ꯑꯅꯝꯕꯁꯨ ꯑ ꯑꯣꯏꯕꯁꯨ ꯌꯥꯏꯀꯣ
ꯎꯝ
ꯑꯗꯨꯣ ꯀꯩꯅꯣ ꯇꯧꯔꯒ ꯑꯗꯨꯝ ꯃꯥꯏꯀꯩꯒꯤꯗꯤ ꯍꯔꯥꯎꯕ ꯍꯔꯥꯎꯗ꯭ꯔꯕ ꯀꯃꯥꯏꯅ ꯇꯧꯒꯦ
ꯍꯔꯥꯎꯋꯦ ꯍꯔꯥꯎꯋꯦ
ꯑꯥ
ꯍꯔꯥꯎꯕꯁꯦ ꯅꯨꯃꯤꯠꯁꯦ ꯑꯩꯈꯣꯏꯒꯤ ꯍꯥꯟꯅꯒꯤꯗꯧꯅ ꯁꯥꯡꯊꯅꯗꯤ ꯍꯔꯥꯎꯗ꯭ꯔꯦꯕ ꯇꯦꯟꯁꯟ ꯇꯦꯟꯖꯟꯅ ꯍꯔꯥꯎꯕ ꯍꯥꯏꯇꯥꯔꯦ
ꯌꯥꯝ ꯀꯩꯅꯣ ꯌꯥꯝ ꯄꯤꯛꯅ
ꯑꯧ ꯌꯥꯝ ꯄꯤꯛꯅ ꯍꯥꯏꯇꯥꯔꯦ ꯂꯩꯕꯥꯛ ꯀꯤ ꯏꯔꯥꯡꯁꯤꯗ ꯌꯥꯝ ꯙꯝ ꯗꯥꯝ ꯇꯧꯕꯗꯤ ꯇꯧꯗ꯭ꯔꯦꯕ ꯑꯗꯨꯒ ꯑꯩꯈꯣꯏꯒꯤ ꯑꯗꯨꯝ ꯇꯧꯐꯝꯒꯤ ꯂꯥꯏꯒꯤ ꯈꯔ ꯇꯗ ꯑꯗꯨꯝ ꯇꯧꯐꯝ ꯊꯣꯛꯄꯗꯤ ꯑꯗꯨꯝ ꯈꯔ ꯇꯧꯏ
ꯑꯉꯥꯡ ꯅꯨꯕꯤꯗꯤ ꯑꯗꯨꯝ ꯂꯥꯏ ꯊꯥꯕꯜ ꯇꯧꯕ ꯖꯒꯣꯏ ꯁꯥꯕ ꯈꯣꯠꯄ ꯌꯥꯎꯕ꯭ꯔꯣ ꯀꯃꯥꯏꯅ ꯇꯧꯒꯦ
ꯌꯥꯎꯏꯤ ꯌꯥꯎꯏꯤ ꯃꯇꯝ ꯃꯇꯝꯒꯤ ꯑꯣꯏꯕ ꯑꯗꯨꯝ ꯌꯥꯎꯏ
ꯑꯉꯥꯡ ꯑꯗꯨꯝ ꯑꯉꯥꯡ ꯀꯩꯅꯣ ꯇꯧꯅ ꯄꯥꯝꯖꯕ ꯀꯥꯡꯕꯨꯗꯤ ꯑꯗꯨꯝ ꯃꯄꯨꯡ ꯐꯥꯅ ꯑꯗꯨꯝ ꯐꯖꯅ ꯑꯗꯨꯝ ꯌꯥꯎꯕ ꯌꯥꯎꯏ
ꯑꯥ
ꯂꯥꯏꯒꯤꯁꯤꯗꯤ ꯌꯥꯎꯒꯗꯕꯅꯤꯗꯀꯣ ꯂꯥꯏꯒꯤ ꯊꯧꯒꯜꯁꯤꯗꯤ ꯑꯩꯈꯣꯏꯒꯤ ꯌꯥꯎꯕ ꯉꯝꯕ
ꯀꯩꯅꯣ ꯐꯩꯌꯦꯕ
ꯍꯣꯏ ꯍꯣꯏ ꯂꯥꯏꯅꯤꯡꯕꯕꯁꯤꯅꯕꯨꯛ ꯑꯩꯈꯣꯏꯒꯤ ꯋꯥꯈꯜꯁꯦ ꯀꯩꯅꯣꯗ ꯊꯥꯗꯕꯀꯣ
ꯎꯝ
ꯃꯈꯜ ꯐꯊꯕ ꯇꯝꯕ ꯑꯩꯈꯣꯏꯒꯤ ꯏꯁꯣꯔꯕꯨ ꯊꯥꯖꯖꯕ ꯍꯥꯏꯇꯥꯔꯦꯅꯦ
ꯃꯥꯅꯦ
ꯑꯩꯈꯣꯏꯒꯤ ꯀꯩꯅꯣ ꯏꯁꯣꯔꯁꯤ ꯅꯤꯡꯖꯔꯒ ꯑꯩꯈꯣꯏꯒꯤ ꯑ ꯃꯈꯜꯁꯤꯗ ꯋꯥꯏ ꯂꯣꯏꯗꯅꯕ ꯑꯗꯨ ꯑꯗꯨ ꯑꯗꯨꯒꯨꯝꯕ ꯇꯞꯊꯕ ꯍꯥꯏꯕꯗꯣ ꯑꯗꯨ
ꯍꯣꯏ
ꯋꯥꯈꯜ ꯋꯥꯈꯜ ꯃꯔꯥ ꯇꯞꯄ ꯍꯥꯏꯇꯥꯔꯦꯅꯦ ꯅꯠꯇ꯭ꯔꯥ
ꯍꯣꯏ ꯍꯣꯏ
ꯅꯤꯡꯒꯗꯧꯅꯤ ꯂꯥꯏꯁꯤꯗꯤ
ꯑꯥ ꯑꯩꯈꯣꯏꯒꯤ ꯊꯥꯏꯅꯒꯤ ꯀꯩꯅꯣ ꯇꯧꯔꯒ ꯑꯥ ꯂꯥꯏꯒꯤ ꯀꯩꯅꯣꯁꯦ ꯅꯣꯏ ꯇꯧꯗꯗꯤ ꯆꯠꯅꯕ꯭ꯔꯥ ꯑꯩꯈꯣꯏꯒꯤ ꯇꯥꯡꯈꯨꯜ ꯅꯨꯨꯔꯥꯕꯤ ꯁꯥꯕ ꯀꯥꯏꯅ ꯂꯥꯏ ꯍꯔꯥꯎꯕꯗ ꯑ ꯑꯗꯨꯒꯨꯝꯕꯁꯨ ꯑꯗꯨꯝ ꯍꯧꯖꯤꯛꯁꯦ ꯑꯗꯣꯝꯗꯁꯨ ꯑꯗꯨꯝ ꯆꯠꯅꯔꯤꯕ ꯑꯗꯨꯃꯥꯏꯅ ꯇꯧꯋꯤ ꯑꯗꯨꯏꯗꯩꯩꯁꯨ ꯑꯗꯨꯗꯤ ꯁꯝꯖꯤꯟꯕ ꯌꯥꯗꯦꯕꯀꯣ
ꯁꯃꯖꯤꯟꯕ ꯌꯥꯗꯦ ꯑꯗꯨꯝ ꯐꯖꯅ ꯑꯗꯨꯝ ꯀꯩꯅꯣ ꯏꯁꯇꯦꯞ ꯅꯥꯏꯅ ꯆꯠ ꯆꯠ ꯆꯠꯅꯔꯤ ꯍꯥꯏꯇꯥꯔꯦ
ꯑꯥ ꯑꯗꯨꯝ ꯊꯥꯏꯅꯥꯗꯒꯤ ꯏꯄꯥ ꯏꯄꯨ ꯍꯥꯛꯇꯛꯇꯒꯤ ꯑꯗꯨꯝꯀꯣ
ꯎꯝ ꯍꯧꯖꯤꯛꯇꯤ ꯎꯃꯪ ꯂꯥꯏ ꯍꯔꯥꯎꯕ ꯃꯇꯝꯅꯤꯅ ꯂꯩꯀꯥꯏ ꯂꯩꯀꯥꯏ ꯈꯨꯗꯤꯡꯒꯤ ꯃꯐꯝ ꯃꯐꯝ ꯈꯨꯗꯤꯡꯒꯤ ꯑꯗꯨꯝ ꯀꯩꯅꯣ ꯇꯧꯅ ꯂꯣꯏꯅ ꯍꯔꯥꯎꯅꯔꯦ ꯍꯥꯏ ꯍꯧꯖꯤꯛꯇꯤ꯫
ꯑꯣ꯫ ꯍꯔꯥꯎꯗꯕ ꯃꯐꯝ ꯂꯩꯇꯦ ꯀꯩꯅꯣ꯫ ꯏꯂꯩ ꯂꯩꯅꯗ꯭ꯔꯦꯅꯦ ꯑꯗꯨꯗꯤꯀꯣ ꯏꯔꯥꯡꯖꯦ ꯑꯗꯨꯝ ꯀꯩꯅꯣ ꯇꯧꯔꯖꯨ ꯑꯩꯈꯣꯏꯒꯤ꯫ ꯂꯥꯏꯒꯤ ꯑꯣꯏꯕ ꯁꯣꯏꯗꯅꯕꯗꯨꯗꯤ ꯑꯗꯨꯝ ꯄꯥꯡꯊꯣꯛꯅꯩꯕ꯫
ꯑꯥ꯫ ꯂꯥꯏꯒꯤ ꯁꯣꯏꯐꯗꯕꯗꯤ ꯑꯗꯨꯝ ꯇꯧꯍꯜꯂꯦ ꯍꯥꯏꯇꯥꯔꯦ ꯏꯔꯥꯡꯖꯤꯅꯖꯨ꯫
ꯑꯗꯣ ꯑꯩꯈꯣꯏꯒꯤ ꯀꯩꯅꯣꯗꯤ ꯑꯁ ꯑꯩꯈꯣꯏꯒꯤ ꯃꯩꯇꯩꯒꯤ ꯑꯥ ꯀꯩꯅꯣꯁꯤꯡꯖꯦ ꯍꯧꯖꯤꯛ ꯃꯄꯥꯟꯂꯣꯝꯗꯁꯨ ꯌꯥꯝ ꯍꯔꯥꯎꯕꯒꯤ ꯃꯤꯁꯨ ꯇꯥꯏ ꯑꯗꯣ ꯑꯁꯣꯝꯗꯖꯨ꯫ ꯑꯗꯨꯝ ꯍꯔꯥꯎꯕ ꯊꯦꯡꯅꯕꯤꯔꯛꯄ꯭ꯔꯥ ꯃꯩꯇꯩꯒꯤ ꯎꯃꯪ ꯂꯥꯏꯁꯦ ꯀꯃꯥꯏ ꯇꯧꯖꯤꯒꯦ꯫
ꯑꯧ ꯍꯔꯥꯎꯕꯗꯤ ꯑꯗꯨꯝ ꯍꯔꯥꯎꯕꯖꯥꯠꯅꯤ꯫
ꯎꯝ꯫
ꯀꯁꯥꯔꯣꯝꯗꯁꯨ ꯇ꯭ꯔꯤꯄꯨꯔꯥꯔꯣꯝꯗꯖꯨ꯫ ꯑꯗꯨꯝ ꯂꯥꯏ ꯂꯥꯏ ꯍꯔꯥꯎꯕꯒꯤ ꯑꯗꯨꯝ ꯃꯃꯤꯗꯤ ꯃꯣꯏꯖꯨ ꯑꯗꯨꯝ ꯇꯧꯋꯤ꯫
ꯁꯣꯁꯜ ꯃꯗꯤꯌꯥꯁꯨ ꯌꯥꯝꯅ꯫ ꯍꯧꯖꯤꯛ ꯊꯥꯒꯠꯂꯛꯄ ꯑꯗꯒꯤ ꯊꯦꯡꯅꯖꯩꯕꯀꯣ꯫
ꯎꯝ꯫
ꯑꯩꯈꯣꯏꯒꯤ ꯑ ꯃꯩꯇꯩ ꯂꯥꯏ ꯍꯔꯥꯎꯕꯁꯦ ꯑꯁꯣꯝꯗꯁꯨ ꯃꯄꯨꯡ ꯐꯥꯅ ꯐꯥꯅ꯫ ꯄꯥꯡꯊꯣꯛꯑꯦꯅ꯫ ꯑ ꯑꯁꯣꯗꯁꯨ ꯑꯗꯨꯝ ꯆꯥꯎꯅ ꯄꯥꯡꯊꯣꯛꯑꯦꯕꯀꯣ꯫
ꯅꯧ
ꯑꯗꯨ ꯑꯩꯈꯣꯏꯒꯤ ꯁꯣꯝꯗꯒꯤ ꯃꯥꯏꯕ ꯃꯥꯏꯕꯤꯗꯨꯗꯤ ꯁꯣꯝꯗꯒꯤ ꯄꯨꯔꯤꯔ ꯅꯠꯇꯔꯒ ꯑꯥꯗꯒꯤ ꯑꯗꯨꯝ ꯃꯐꯝꯗꯨꯗꯩ ꯇꯧꯕ꯭ꯔꯥ ꯈꯪꯕꯤꯕ꯭ꯔꯥ ꯀꯃꯥꯏꯅ ꯇꯧꯒꯦ꯫
ꯃꯣꯏ ꯃꯐꯝꯗꯨꯗꯁꯨ ꯑꯗꯨꯝ ꯃꯥꯏꯕꯤꯁꯦ ꯂꯩ ꯍꯥꯏꯇꯥꯔꯦ꯫
ꯑꯥ꯫
ꯃꯣꯏ ꯃꯐꯝꯗꯨꯗꯖꯨ ꯂꯥꯏ ꯃꯤ ꯏꯅꯤꯜ ꯂꯩꯕ ꯂꯥꯏ ꯇꯣꯡꯕ ꯃꯤ ꯑꯗꯨꯝ ꯂꯩꯕꯅꯤꯅ ꯃꯣꯏꯁꯨ ꯑꯗꯨꯝ ꯃꯣꯏ ꯑꯗꯥꯏ ꯃꯤꯅꯁꯨꯝ ꯍꯔꯥꯎꯖꯩ꯫ ꯃꯣꯏꯅ ꯄꯥꯝꯃꯒ ꯑꯩꯈꯣꯏꯒꯤ ꯁꯣꯝꯗꯒꯤ ꯊꯧꯂꯧꯠ ꯄꯨꯁꯤꯟꯕ ꯊꯧꯂꯧꯛꯎ ꯍꯥꯏꯕꯁꯨ ꯑꯗꯨꯝ ꯄꯨꯁꯟꯕꯁꯨ ꯌꯥꯎꯋꯦ ꯍꯥꯏꯇꯥꯔꯦ
ꯍꯣꯏ ꯈꯔ ꯆꯥꯎꯅ ꯍꯔꯥꯎꯅꯤꯡꯕ ꯍꯥꯏꯇꯥꯔꯦ
ꯃꯥꯅꯦ ꯎꯝ
ꯑꯗꯨꯝꯕ ꯀꯥꯡꯕꯨꯗꯨꯅ ꯍꯦꯟ ꯀꯩꯅꯣ ꯇꯧꯕ ꯑꯥꯁꯣꯝꯗꯒꯤ ꯊꯣꯛꯄꯤꯔꯛꯑꯣꯅꯦ ꯍꯥꯏꯕ
ꯃꯥꯅꯦ ꯈꯣꯏꯒꯤ ꯂꯤꯂꯥꯃꯛꯇ ꯑꯣꯏꯔꯁꯨ ꯂꯤꯂꯥꯁꯦ ꯑꯩꯈꯣꯏ ꯁꯤꯗꯒꯤ ꯃꯅꯤꯄꯨꯔ ꯏꯝꯐꯥꯟꯗꯒꯤ ꯑꯗꯨꯝ ꯂꯤꯂꯥꯁꯦ ꯃꯣꯏ ꯑꯥꯗꯨꯁꯨ ꯑꯗꯨꯝ ꯀꯧꯁꯟꯕ ꯑꯗꯨꯝ ꯁꯥꯟꯅꯕꯤꯌꯨ ꯍꯥꯏꯔꯒ ꯑꯗꯨꯝ ꯁꯥꯟꯅꯍꯟꯕꯁꯨ ꯌꯥꯎꯋꯦꯕ ꯂꯥꯏꯒꯤ ꯄ꯭ꯔꯣꯒꯥ꯭ꯔꯥꯝ ꯀꯔꯤ ꯇꯧꯕꯁꯤꯗ
ꯑꯣ ꯑꯁꯣꯝꯗꯁꯨ ꯑꯗꯨꯝ ꯂꯥꯏ ꯍꯔꯥꯎꯕꯗ ꯑꯩꯈꯣꯏꯒꯤ ꯏꯁꯩ ꯅꯣꯡꯃꯥꯏ ꯂꯤꯂꯥ ꯇꯧꯕꯒꯤ ꯆꯠꯅꯕꯤꯁꯦ ꯑꯗꯨꯝ ꯑꯥꯗꯁꯨ ꯗꯨꯝ ꯃꯃꯤ ꯇꯥꯏꯑꯕꯀꯣ
ꯇꯥꯏ ꯇꯥꯏ ꯇꯧꯋꯦ ꯑꯥꯗꯁꯨ ꯐꯖꯟꯅ ꯑꯗꯨꯝ
ꯑ
ꯌꯥꯝ ꯄꯥꯝꯅ ꯌꯦꯡꯅꯩ ꯃꯣꯏꯁꯨ
ꯍꯥ ꯑꯁꯣꯝꯗꯁꯨ ꯗꯨꯝ ꯑꯥ ꯑꯩꯈꯣꯏꯒꯤ ꯖꯒꯣꯏ ꯁꯥꯅꯕ ꯊꯧꯒꯜ ꯇꯧꯕꯒꯤ ꯀꯩꯅꯣꯁꯤꯗꯤ ꯃꯤꯗꯤ ꯑꯗꯨꯝ ꯃꯤꯁꯤꯡꯁꯨ ꯑꯗꯨꯝ ꯋꯥꯠꯇꯕ꯭ꯔꯥ ꯀꯃꯥꯏ ꯑꯗꯨꯝ ꯃꯄꯨꯡ ꯐꯥꯅ ꯑꯗꯨꯝ ꯄꯥꯡꯊꯣꯛꯄ ꯉꯝ
ꯋꯥꯠꯇꯦ ꯃꯄꯨꯡ ꯐꯥꯅ ꯗꯨꯝ ꯐꯖꯅ ꯄꯥꯡꯊꯣꯛꯑꯦ ꯍꯥꯏꯇꯥꯔꯦ ꯃꯣꯏ ꯌꯥꯝ ꯊꯋꯥꯏ ꯇꯥꯅ ꯄꯥꯡꯊꯣꯛꯏ
ꯑ‌ ꯂꯝ ꯂꯝ ꯈꯨꯗꯤꯡꯒꯤ ꯑꯗꯨꯝ ꯑꯥ ꯃꯤ ꯋꯥꯠꯇꯦꯗꯤ ꯑꯗꯨꯝ ꯇꯥꯠꯑꯦꯕꯀꯣ ꯑꯩꯈꯣꯏ ꯃꯩꯇꯩꯒꯤ ꯃꯩꯇꯩꯒꯤ ꯀꯜꯆꯔꯁꯦ ꯑꯗꯨꯝ ꯀꯔ ꯑ ꯂꯝ ꯂꯝ ꯈꯨꯗꯤꯡꯒꯤ ꯗꯨꯝ ꯂꯩꯌꯦꯕ
ꯎꯝ
ꯍꯜꯂꯣ
ꯇꯥꯏꯌꯦ ꯇꯥꯏꯌꯦ
ꯑꯥ
ꯇꯥꯖꯔꯤꯌꯦ
ꯑꯥ ꯑꯗꯨꯝ ꯂꯥꯏꯁꯟ ꯅꯨꯡꯀꯥꯗꯦ ꯑꯥꯗꯁꯨ ꯑꯗꯨꯝ ꯑ ꯀꯩꯅꯣ ꯂꯩꯕ꯭ꯔꯥ ꯀꯃꯥꯏ ꯀꯃꯥꯏꯅ ꯇꯧꯋꯦ
ꯂꯩ ꯂꯥꯏꯁꯪꯁꯨ ꯂꯩ ꯂꯥꯏꯁꯪ ꯐꯖꯟꯅ ꯁꯥꯏ ꯃꯣꯏ ꯂꯥꯏ ꯍꯔꯥꯎ ꯒꯦ ꯍꯥꯏꯔꯒ ꯂꯥꯏ ꯍꯔꯥꯎꯐꯝ ꯐꯖꯅ ꯁꯦꯝ ꯁꯥꯗꯅ ꯇꯧꯔꯒ ꯑꯗꯨꯝ ꯐꯖꯅ ꯑꯗꯨꯝ ꯐꯖꯅ ꯃꯔꯥꯡ ꯀꯥꯏꯅ ꯑꯗꯨꯝ ꯐꯖꯅ ꯊꯝꯃꯦ ꯍꯥꯏꯇꯥꯔꯦ ꯂꯥꯏ ꯍꯔꯧꯕꯥꯝꯁꯨ
ꯑꯥ ꯂꯥꯏ ꯍꯔꯥꯎꯕꯨꯝ ꯀꯩꯀꯩ ꯑꯩꯈꯣꯏꯒꯤ ꯑ ꯃꯩꯇꯩꯒꯤ ꯑꯣꯏꯕꯁꯤꯁꯨ ꯑꯗꯨꯝ ꯇꯣꯉꯥꯟꯅ ꯂꯩꯌꯦꯕꯀꯣ
ꯂꯩꯖꯩ ꯎꯝ
ꯐꯔꯦ ꯐꯔꯦ ꯃꯊꯪꯗ ꯑꯃꯨꯛ ꯀꯩꯅꯣ ꯇꯧꯔ ꯋꯥꯔꯤ ꯑꯃꯨꯛ ꯇꯧꯁꯤ ꯊꯝꯃꯒꯦ ꯅꯁꯤꯒꯤ
ꯐꯔꯦ ꯐꯔꯦ ꯌꯥꯔꯦ